ꯍꯜꯂꯣ
ꯑꯧ ꯇꯥꯔꯕꯣ
ꯇꯥꯌꯦ ꯀꯔꯤ ꯇꯧꯔꯤꯒꯦ
ꯀ꯭ꯌꯝ ꯇꯧꯗꯦ ꯍꯤꯞꯄ ꯂꯩꯗ ꯅꯪ ꯆꯥꯛ ꯆꯥꯔꯕꯣ
ꯆꯥꯛ ꯆꯥꯔꯕꯣ
ꯎꯝ ꯍꯥꯥ
ꯆꯥꯛ ꯆꯥꯔꯕꯣ
ꯆꯥꯛ ꯆꯥꯥ ꯑꯥꯎ ꯆꯥꯔꯦ ꯅꯪꯗꯤ
ꯑꯩꯁꯨ ꯆꯥꯕ ꯂꯣꯏꯔꯦ
ꯎꯝ ꯀꯩ ꯃꯊꯦꯜ ꯆꯥꯒꯦ
ꯉꯁꯤꯗꯨꯀꯣ ꯉꯁꯤꯗꯣ ꯑꯩꯈꯣꯏꯗꯣ ꯍꯪꯒꯥꯝ ꯍꯪꯒꯥꯝꯗꯣ ꯍꯥꯞꯄꯦ ꯑꯗꯨꯒ ꯑꯂꯨ ꯑꯗꯨꯒ ꯕ꯭ꯔꯤꯟꯖꯜꯗꯣ
ꯎꯝ
ꯑꯗꯨ ꯊꯣꯡꯔꯒ ꯆꯥꯏꯌꯦ ꯑꯗꯨꯒ
ꯆꯥꯛꯅꯤꯅ ꯅꯤꯡꯗꯦꯝ ꯈꯪꯕ꯭ꯔꯣ ꯅꯤꯡꯗꯦꯝꯗꯣ
ꯑꯣ ꯈꯪꯉꯦ ꯈꯪꯉꯦ
ꯈꯪꯉꯦꯀꯣ
ꯑꯥꯎ ꯈꯪ ꯈꯪ
ꯍꯣꯏ ꯅꯤꯟꯗꯦꯝꯒꯥ ꯑꯃ ꯑꯃ ꯂꯩꯕꯅꯤ ꯑꯃꯨꯛ ꯑꯗꯨꯗꯤ ꯃꯤꯡ ꯈꯥꯡꯗꯦ ꯎꯝ ꯑꯗꯨꯒꯤ ꯃꯤꯡꯗꯤ ꯑꯗꯨꯒꯤ ꯎꯝ ꯃꯃꯤꯡꯗꯤ ꯈꯪꯗꯦ ꯑꯃ ꯂꯩꯕꯅꯤ ꯀꯥꯎꯔꯦ ꯑꯗꯣ
ꯑꯣ ꯏꯔꯣꯜꯂꯤꯔꯣ ꯒꯩꯅꯣ
ꯑꯥ
ꯏꯔꯣꯜꯂꯤꯔꯣ
ꯑꯣ ꯃꯥꯜꯂꯦ ꯑꯗꯨ ꯃꯥꯜꯂꯦ ꯅꯪꯗꯤ ꯀꯔꯤ ꯃꯊꯦꯜ ꯆꯥꯒꯦ
ꯑꯩꯁꯦ ꯍꯋꯥꯏ ꯃꯨꯁꯨꯨꯔꯤ ꯎꯝ ꯗꯥꯜ ꯑꯥ ꯍꯋꯥꯏ ꯃꯨꯁꯨꯔꯤ ꯗꯥꯜ ꯗꯥꯜ
ꯑꯣ ꯅꯪꯒꯤꯗꯣ ꯁꯤ ꯕꯣꯂꯨꯝꯐꯨ ꯑꯣꯏꯕ꯭ꯔꯣ
ꯍꯥꯥ
ꯅꯪꯒꯤ ꯕꯣꯂꯨꯝꯗꯣ ꯐꯨꯜ ꯑꯣꯏꯕ꯭ꯔꯥ ꯁꯤꯅ
ꯑꯥꯎ ꯑꯣꯏꯕꯅꯦ
ꯅꯪꯒꯤ ꯈꯣꯟꯖꯦꯜꯁꯦ ꯈꯔ ꯂꯣ ꯑꯣꯏꯌꯦꯅꯦ
ꯑꯩ ꯈꯣꯟꯖꯦꯜꯁꯦ ꯈꯔ ꯂꯣꯏ ꯑꯣꯏꯕ
ꯍꯣꯏ
ꯎꯝ ꯀꯃꯥꯏꯟ ꯇꯧꯔꯤꯅꯣꯅꯦ
ꯅꯪꯒꯤ ꯕꯣꯂꯨꯝꯒꯨꯝꯕ ꯕꯦꯔꯥ ꯂꯩꯕ꯭ꯔꯣ ꯅꯪꯒꯤ ꯐꯣꯟ
ꯂꯩꯇꯦ
ꯂꯩꯇꯦꯕ
ꯑꯥ
ꯑꯣꯆꯥ ꯆꯥ ꯀꯔꯤ ꯗꯧꯒꯦ ꯉꯁꯤꯗꯤ ꯅꯥ
ꯉꯁꯤꯁꯦ ꯂꯧꯕꯨꯛ ꯆꯠꯂꯦ
ꯂꯧ ꯍꯥꯏꯕꯗꯤ ꯏꯟꯁꯥꯡ ꯅꯥꯄꯤꯒꯤꯔꯣ ꯅꯠꯇ꯭ꯔꯥꯗꯤ ꯔꯥꯏꯁ
ꯅꯠꯇ꯭ꯔꯦ ꯅꯠ ꯅꯠꯇꯦꯁꯦ ꯊꯥꯎꯒꯤ
ꯍꯥꯥ
ꯄꯦꯗꯤ ꯄꯦꯗꯤ ꯄꯤꯜ
ꯄꯦꯗꯤ ꯐꯤꯜꯅꯤꯕ
ꯑꯥ ꯑꯥ
ꯆꯤꯡꯗꯥꯔꯣ ꯇꯝꯄꯥꯛꯇꯥꯒꯤꯔꯣ
ꯎꯝ ꯇꯝꯄꯥꯥꯛꯇꯥꯅꯤꯗꯥ ꯑꯩꯈꯣꯏ ꯆꯤꯡꯗꯥꯗꯤ ꯀꯩꯅꯣꯝꯃꯥ ꯆꯦꯌꯔ ꯅꯠꯇꯦ ꯆꯤꯡꯗꯥꯗꯤ ꯀꯩꯅꯣ ꯑꯦꯟꯖꯥꯡ ꯅꯥꯄꯤ ꯊꯥꯏꯑꯕ
ꯑꯣ
ꯑꯈꯣꯏꯗꯤ ꯑꯅꯤꯃꯛ ꯇꯧꯋꯦ ꯍꯥꯏꯇꯥꯏ ꯍꯦ ꯆꯤꯡꯗꯅ ꯏꯟꯖꯥꯡ ꯅꯥꯄꯤ ꯊꯥꯏ ꯇꯝꯄꯥꯛꯇꯥꯅ ꯂꯧ ꯎꯏ
ꯑꯣ ꯀꯔꯤ ꯀꯔꯤ ꯏꯟꯁꯥꯡ ꯅꯥꯄꯤ ꯀꯨꯝꯕ ꯊꯥꯕ꯭ꯔꯣ ꯅꯣꯏꯖꯦ ꯏꯟꯁꯥꯡ ꯅꯥꯄꯤ ꯀꯨꯝꯕ ꯊꯥꯕꯗꯣ ꯅꯣꯏꯅ ꯆꯥꯅꯤꯡꯉꯥꯏ ꯈꯠꯇꯔꯣ ꯅꯠꯇ꯭ꯔꯥꯗꯤ ꯕꯖꯔ
ꯎꯝ ꯕꯖꯥꯔꯗ ꯌꯣꯜꯂꯦ ꯕꯖꯥꯔꯒꯨꯝꯕꯗ ꯌꯣꯜꯂꯦ ꯁꯥꯎꯒ꯭ꯔꯤꯒꯨꯝꯕ ꯗꯨ ꯀꯩꯅꯣꯝꯃ ꯃꯔꯣꯏ ꯈꯪꯕ꯭ꯔꯥ ꯃꯔꯣꯏꯗꯣ
ꯆꯠꯇꯅꯤ ꯁꯦꯟꯗꯒ ꯆꯥꯎꯗꯣ
ꯑꯥ ꯃꯔꯣꯏꯗꯣ ꯏꯁꯄ꯭ꯔꯤꯡ ꯑꯣꯅꯤꯌꯟꯗꯣ
ꯑꯥ
ꯑꯥ ꯑꯗꯨ ꯑꯗꯨ ꯐꯥꯝ ꯇꯧꯋꯦ ꯈꯣꯏ ꯑꯈꯣꯏ ꯈꯨꯟꯒꯤ ꯑꯣꯏꯅ ꯑꯗꯨ ꯐꯥꯝ ꯇꯧꯋꯦꯕ
ꯑꯣ ꯑꯠꯆꯥ ꯑꯣꯝ ꯀꯔꯤ ꯀꯔꯤ ꯊꯀꯨꯝꯕ ꯐꯥꯕꯅꯣ ꯅꯣꯏꯖꯦ
ꯑꯗꯨꯒꯨꯝꯕ ꯊꯥꯏ ꯑꯩꯈꯣꯏ ꯑꯅꯝꯕꯅ ꯀꯩꯅꯣꯝꯃꯥ ꯏꯁꯄ꯭ꯔꯤꯡ ꯑꯣꯅꯤꯌꯟꯗꯣ ꯊꯥꯏ
ꯏꯁꯄ꯭ꯔꯤꯡ ꯑꯣꯅꯤꯌꯟꯗꯣꯒꯣ
ꯎꯝ
ꯅꯣꯏꯁꯦ ꯂꯐꯣꯏꯒꯨꯝꯕ ꯐꯥꯝꯗꯤ ꯂꯩꯇ꯭ꯔꯣ
ꯂꯩ ꯂꯩ ꯑꯗꯨꯁꯨ ꯂꯩꯗꯤ ꯂꯩ ꯑꯗꯨꯕꯨ ꯑꯗꯨꯅ ꯀꯥꯃꯟ ꯑꯣꯏꯗꯦꯕ ꯈꯣꯏꯒꯤꯅ
ꯑꯣ ꯑꯠꯆꯥ
ꯑꯈꯣꯏꯒꯤꯅ ꯈ꯭ꯋꯥꯏ ꯆꯥꯎꯕ ꯍꯥꯏꯔꯗꯤ ꯍꯧꯖꯤꯛꯀꯤꯗꯣ ꯑꯣꯔꯦꯟꯖꯒꯨꯝꯕꯗꯤ ꯂꯩꯇꯦꯗ ꯑꯗꯨꯕꯨ ꯆꯝꯄ꯭ꯔꯥꯒꯨꯝꯕꯗꯤ ꯂꯩꯌꯦ
ꯑꯣ ꯅꯣꯏꯁꯦ ꯊꯥꯗꯕꯤꯒꯤꯔꯣ ꯅꯣꯏꯑꯗꯨꯗꯗꯤ ꯊꯥꯔꯁꯨ ꯐꯠꯇꯕꯤꯒꯤꯔꯣ ꯅꯣꯏꯔꯣꯝꯗ
ꯑꯣ ꯀꯔꯤ ꯂꯝꯗ ꯆꯠꯅꯗꯕ ꯍꯥꯏꯁꯤꯔꯥ
ꯑꯣ ꯑꯠꯆꯥ ꯂꯩꯕꯥꯛꯅ ꯆꯥꯅꯗꯕ ꯀꯣ
ꯎꯝ
ꯑꯣ ꯑꯠꯆꯥ ꯊꯥꯔꯁꯨ ꯐꯗꯕ
ꯎꯝ ꯅꯣꯏ ꯅꯣꯏꯗꯤ ꯑꯣꯔꯦꯟꯖ ꯊꯥꯕ꯭ꯔꯥ ꯀꯣꯝꯂꯥ ꯊꯥꯕ꯭ꯔꯥ
ꯑꯁ ꯈꯣꯏꯒꯤ ꯑꯩꯈꯣꯏꯖꯨ ꯊꯥꯕꯗꯤ ꯊꯥꯕꯅꯦ ꯑꯗꯨ ꯑꯩꯈꯣꯏꯒꯤ ꯂꯥꯏꯕꯛꯁꯦ ꯌꯥꯗꯦꯅꯦ ꯁꯨꯡꯌꯥ ꯌꯥꯗꯦ ꯁꯨꯡꯆꯥꯥ ꯆꯥꯅꯗꯦꯕꯀꯣ
ꯍꯣꯏ
ꯊꯥꯔꯁꯨ ꯈꯔ ꯆꯥꯎꯔꯗꯤ ꯑꯗꯨꯝ ꯁꯤꯌꯦꯕ
ꯑꯣ
ꯑꯗꯨꯝ ꯁꯤꯒ꯭ꯔꯦ ꯀꯔꯤ ꯀꯔꯥ ꯈꯔꯗꯤ
ꯎꯝ ꯎꯝ
ꯍꯥꯏꯔꯣ ꯍꯥꯏꯔꯣ
ꯅꯣꯏꯗꯤ ꯀꯔꯤ ꯀꯔꯤ ꯊꯥꯒꯦ
ꯑꯩꯈꯣꯏꯗꯤ ꯏꯤꯟꯁꯥꯡ ꯅꯥꯄꯤ ꯑꯌꯥꯝꯕ ꯊꯥꯏ ꯑꯗꯨ ꯈꯠꯇ ꯊꯥꯕꯅꯦ ꯑꯗꯨ ꯊꯥꯔꯒ ꯕꯖꯔꯗ ꯌꯣꯟꯕꯀꯣ ꯑꯩꯈꯣꯏꯅ ꯊꯥꯕꯗꯣ ꯌꯥꯝꯃꯦ ꯑꯩ ꯈꯔꯗꯤ ꯍꯥꯏꯒꯦꯕꯀꯣ ꯑꯩꯈꯣꯏꯅ ꯊꯥꯕꯗꯣ ꯀꯦꯔꯣꯠꯁꯨ ꯊꯥꯏꯌꯦ ꯑꯗꯨꯒ ꯔꯦꯗꯤꯁ ꯊꯥꯏꯌꯦ ꯒ꯭ꯔꯤꯟ ꯆꯤꯂꯤ ꯊꯥꯏꯌꯦ ꯑꯗꯨꯒ ꯕꯤꯇꯔ ꯒꯥꯔꯗꯁꯨ ꯊꯥꯏꯌꯦ ꯕꯤꯟꯁꯁꯨ ꯊꯥꯏꯌꯦ ꯑꯗꯨꯒ ꯕ꯭ꯔꯤꯟꯖꯥꯜ ꯑꯥꯈꯥ ꯑꯥ ꯍꯣꯏ ꯕ꯭ꯔꯤꯟꯖꯥꯜꯁꯨ ꯊꯥꯏꯌꯦ ꯐꯥꯗꯤꯒꯣꯝ ꯐꯥꯗꯤꯒꯣꯝ ꯒꯨꯝꯕ ꯀꯣ ꯑꯗꯨꯒ ꯃꯥꯔꯦꯟꯒꯨꯝꯕꯁꯨ ꯂꯦꯗꯤꯁ ꯐꯤꯒꯔꯒꯨꯝꯕꯁꯨ ꯑꯩꯈꯣꯏꯒꯤ ꯑꯩꯈꯣꯏꯒꯤꯗꯤ ꯌꯥꯝꯃꯦ ꯑꯩꯈꯣꯏꯗꯤ ꯑꯩꯈꯣꯏꯒꯤ ꯊꯕꯛꯇꯤ ꯑꯗꯨ ꯑꯗꯨ ꯈꯠꯇꯅꯦꯕꯀꯣ
ꯎꯝ꯫
ꯑꯗꯨ ꯊꯥꯜꯂꯒ ꯕꯖꯥꯔꯗ ꯌꯣꯟꯕ ꯑꯩꯈꯣꯏꯒꯤꯗꯤ ꯗꯤꯃꯥꯟꯁꯨ ꯌꯥꯝꯃꯦ ꯃꯣꯏ ꯃꯤꯅ ꯂꯧꯕꯗꯨꯀꯣ
ꯎꯝ ꯐꯧꯒꯨꯝꯕꯗꯤ ꯁꯥꯠꯇ꯭ꯔꯣ
ꯍꯥꯥ
ꯐꯧꯒꯨꯝꯕꯗꯤ ꯊꯥꯗ꯭ꯔꯣꯕ
ꯀꯔꯤ ꯍꯥꯏꯕ
ꯐꯧ ꯐꯧ ꯐꯧ ꯐꯧ
ꯑꯥ ꯐꯧꯗꯤ ꯊꯥꯗꯦ
ꯎꯝ꯫
ꯑꯗꯨ ꯑꯩꯈꯣꯏꯗꯤ ꯐꯧꯖꯨ ꯊꯥꯕꯗꯤ ꯌꯥꯏ ꯑꯗꯨ ꯑꯩꯈꯣꯏꯒꯤ ꯋꯥꯈꯜꯗ ꯍꯥꯏꯕ ꯇꯥꯔꯦ ꯏꯟꯁꯥꯡ ꯅꯥꯄꯤꯅ ꯄ꯭ꯔꯣꯐꯤꯠꯇꯣ ꯌꯥꯝꯃꯦꯕꯀꯣ
ꯎꯝ꯫
ꯑꯗꯨꯒꯤ ꯐꯧꯗꯤ ꯊꯥꯗꯦ ꯍꯣꯏ ꯑꯩꯈꯣꯏꯒꯤꯗꯤ ꯕꯖꯥꯔꯒꯨꯝꯕꯗꯣ ꯑꯥ ꯑꯩꯈꯣꯏꯗꯤ ꯐꯦꯁ꯭ꯇꯤꯚ ꯖꯦ ꯑꯥ
ꯍꯥꯏꯔꯣ ꯍꯥꯏꯔꯣ ꯅꯪ ꯍꯥꯟꯅ ꯍꯥꯏ
ꯍꯥꯏꯔꯣ ꯍꯥꯏꯔꯣ ꯍꯥꯏꯔꯣ ꯍꯥꯏꯔꯣ ꯅꯪ ꯍꯥꯏꯔꯣ
ꯈꫭꯏꯒꯤ ꯑꯩꯈꯣꯏꯗꯤ ꯐꯧ ꯊꯥꯕꯁꯤꯗꯤ ꯌꯣꯟꯅꯤꯉꯥꯏꯒꯤ ꯅꯠꯇꯦꯕꯀꯣ ꯌꯨꯝꯗ ꯁꯤꯖꯤꯟꯅ ꯅꯤꯉꯥꯏ ꯈꯤꯇꯪꯅꯦꯕ ꯐꯧꯁꯤꯗꯤ ꯑꯇꯩ ꯑꯇꯩꯗꯨꯅ ꯌꯣꯟꯅꯤꯡꯉꯥꯏ ꯊꯥꯕ
ꯑꯣ ꯑꯠꯆꯥ
ꯎꯝ ꯅꯣꯏꯗꯤ ꯌꯣꯟꯅꯤꯉꯥꯏ ꯈꯤꯇꯪ ꯊꯥꯕ ꯑꯣꯏꯔꯝꯅꯤꯅꯦ
ꯎꯝ꯫
ꯎꯝ ꯑꯗꯨꯅꯤ ꯏꯟꯀꯝꯗꯤ ꯌꯥꯝꯃꯝꯅꯤꯅꯦ ꯍꯦ ꯍꯦ
ꯍꯣꯏ ꯑꯩꯈꯣꯏꯁꯦ ꯑꯩꯈꯣꯏ ꯔꯣꯝꯗꯗꯤ ꯕꯖꯦꯠꯀꯨꯝꯕꯗꯣ ꯈꯔ ꯅꯥꯛꯑꯦ ꯅꯥꯥꯛꯑꯦꯕꯀꯣ ꯑꯗꯨꯒ ꯒꯥꯔꯤꯒꯤ ꯃꯟ ꯇ꯭ꯔꯥꯟꯁꯄꯣꯔꯇꯦꯁꯟꯒꯨꯝꯕꯁꯨ ꯈꯔ ꯐꯖꯩꯌꯦꯕꯀꯣ
ꯎꯝ꯫
ꯑꯗꯨꯒꯤ ꯑꯩꯈꯣꯏꯗꯤ ꯊꯥꯎꯒꯨꯝꯕꯗꯤ ꯊꯥꯗꯦ
ꯎꯝ ꯑꯗꯨꯗꯤ ꯂꯩꯔꯅꯤ
ꯍꯥ
ꯂꯩꯔꯒ ꯆꯥꯔꯅꯤ
ꯄꯥ ꯍꯣꯏ ꯑꯩꯈꯣꯏꯗꯤ ꯆꯦꯡꯒꯨꯝꯕꯗꯤ ꯕꯥꯖꯥꯔ ꯗꯦ ꯒꯤ ꯑꯗꯨꯝ ꯂꯩꯔꯒꯥ ꯆꯥꯕꯅꯤ ꯑꯩꯈꯣꯏꯒꯤꯗꯤ ꯂꯩꯇꯦꯕꯀꯣ
ꯎꯝ꯫ ꯑꯗꯨꯁꯨ ꯄꯩꯁꯥ ꯂꯩꯔꯗꯤ ꯀꯩꯝ ꯈꯟꯗꯦꯕ ꯂꯩꯕ ꯈꯣꯠꯄꯒꯤꯁꯤ
ꯃꯣꯏ ꯌꯥꯝ ꯃꯃꯟ ꯌꯥꯝ ꯇꯥꯡꯕꯁꯨ ꯅꯠꯇꯦꯕꯀꯣ
ꯎꯝ
ꯌꯥꯝ ꯇꯥꯡꯕꯁꯨ ꯅꯠꯇꯦ ꯑꯗꯨꯝ ꯂꯩꯌꯦ ꯂꯩꯔꯒ
ꯑꯥ ꯍꯟꯗꯛꯇꯤ ꯌꯥꯝ ꯇꯥꯡꯈ꯭ꯔꯕꯅꯦꯍꯦ
ꯍꯟꯗꯥꯗꯦ ꯈ꯭ꯔ ꯍꯟꯗꯛꯇꯤ ꯁꯤꯗꯗꯤ ꯋꯥꯟ ꯊꯥꯎꯖꯟ ꯁꯕꯦꯟ ꯐꯤꯐꯇꯤꯒꯨꯝꯕ ꯑꯃꯔꯗꯤ ꯋꯥꯟ ꯊꯥꯎꯖꯟ ꯁꯚꯦꯟ ꯁꯚꯦꯟ ꯊꯥꯎꯖꯟ ꯅꯥꯏꯟ ꯍꯟꯗ꯭ꯔꯦꯠ ꯑꯗꯨ ꯔꯦꯟꯖꯇ ꯂꯩꯌꯦ ꯍꯧꯖꯤꯛꯁꯦ ꯁꯤꯗ
ꯎꯝ
ꯅꯣꯏ ꯔꯣꯝꯗꯗꯤ ꯀꯃꯥꯏ ꯂꯩꯒꯦ ꯃꯃꯟꯗꯣ
ꯑꯩꯈꯣꯏꯗꯤ ꯂꯩꯗ꯭ꯔꯕꯅꯤꯅ ꯈꯪꯗ꯭ꯔꯦ ꯑꯗꯨꯗꯤ ꯑꯦ ꯍꯦ ꯑꯥ ꯂꯩꯇ꯭ꯔꯦ ꯑꯗꯨ
ꯏꯂꯩ ꯂꯩꯗ꯭ꯔꯣ ꯑꯗꯨꯒꯨꯝꯕ
ꯂꯩꯗꯤꯌꯦ ꯑꯩꯈꯣꯏꯗꯤ
ꯅꯣꯏꯒꯤ ꯈꯛꯇ ꯆꯥꯕ
ꯑꯥ
ꯑꯗꯨꯗꯤ ꯅꯣꯏꯒꯤꯗꯤ ꯐꯩꯌꯦꯅꯦ
ꯑꯍ ꯑꯗꯨ ꯑꯗꯨꯒꯤꯅꯦꯕ ꯑꯩꯈꯣꯏꯅ ꯍꯧꯖꯤꯛ ꯊꯥꯔꯤꯁꯤꯅ
ꯑꯣ ꯅꯣꯏꯒꯤꯗꯤ ꯐꯩ ꯑꯗꯨꯗꯤ ꯀꯔꯤ ꯀꯔꯥ ꯑꯣꯏꯔꯣ ꯅꯣꯏꯗꯤ ꯅꯣꯏꯒꯤ ꯑꯗꯨꯝ ꯂꯩ ꯑꯗꯨꯝ ꯅꯣꯏꯒꯤꯗꯤ ꯑꯗꯨꯝ ꯆꯥꯕ ꯌꯥꯔꯦ ꯅꯣꯏꯗꯤ ꯑꯗꯨꯝ ꯑꯩꯈꯣꯏꯗꯤ ꯃꯤꯉꯣꯟꯗꯒꯤ ꯄꯨꯔꯤ ꯗꯤꯄꯦꯟ ꯍꯥꯏꯕ ꯇꯥꯔꯦ
ꯎꯝ
ꯅꯣꯏꯗꯤ ꯐꯩꯌꯦꯗ ꯑꯗꯨꯗꯤ ꯎꯝ ꯑꯇꯣꯞꯄ ꯃꯐꯝꯗ
ꯁꯤ ꯌꯥꯎꯔꯝꯅꯦꯕꯀꯣ ꯂꯩ ꯌꯥꯎ
ꯑꯥ ꯑꯥ
ꯑꯗꯨꯕꯨ ꯑꯈꯣꯏꯗꯤ ꯂꯩꯗꯦꯕ
ꯂꯣꯀꯦꯜꯒꯤꯅ ꯍꯥꯎꯋꯦꯗ ꯅꯠꯇ꯭ꯔꯣ
ꯎꯝ ꯑꯗꯨꯅ
ꯂꯣꯀꯦꯜ ꯂꯣꯀꯦꯜꯒꯤꯅ ꯍꯥꯎꯗ꯭ꯔꯣ ꯁꯨꯄ꯭ꯔ ꯐꯥꯏꯟꯒꯤꯗꯤ ꯀꯥꯏꯗꯒꯤ ꯍꯧꯖꯤꯛ ꯆꯥꯔꯒ ꯈ꯭ꯔ ꯄꯨꯡ ꯑꯃ ꯑꯅꯤ ꯂꯩꯔꯒꯀꯣ
ꯎꯝ
ꯗꯥꯏꯖꯦꯁꯟꯗꯣ ꯊꯨꯑꯦꯕ ꯅꯠꯇ꯭ꯔꯣ
ꯏꯁꯥꯗꯤ ꯌꯥꯡꯍꯟꯕꯅꯦ ꯑꯗꯨ ꯆꯥꯕꯗꯣ
ꯍꯣꯏ ꯑꯩꯈꯣꯏꯗꯤ ꯍꯧꯖꯤꯛꯇꯤ ꯌꯨꯛꯅꯦꯕ ꯑꯗꯨ ꯄꯨꯡ ꯑꯃ ꯑꯅꯤ ꯂꯣꯏꯑꯟ ꯍꯦꯛ ꯂꯣꯏꯔꯒ ꯆꯥ ꯑꯃꯨꯛ ꯂꯥꯝꯕ ꯍꯧꯔꯦꯕ
ꯌꯥꯔꯦꯍꯦ ꯄꯨꯡ ꯉꯁꯥꯏꯗꯣ ꯄꯨꯡ ꯃꯉꯥ ꯃꯈꯥꯏ ꯃꯉꯥ ꯐꯥꯏꯚ ꯊ꯭ꯔꯇꯤ ꯁꯤꯛꯁ ꯑꯗꯨꯗ ꯆꯥ ꯆꯥꯕꯅꯦꯕꯀꯣ
ꯎꯝ ꯉꯜꯂꯤꯅꯦ
ꯑꯣꯏ ꯉꯁꯥꯏ ꯆꯥꯛ ꯑꯗꯣ ꯍꯧꯖꯤꯛ ꯆꯥꯛ ꯂꯥꯝꯕ ꯍꯧꯔꯦꯅꯦ ꯈꯔ ꯈꯔꯗꯤ
ꯎꯝ ꯑꯗꯨ ꯕꯣꯜ ꯌꯦꯡꯒꯦꯔꯣ
ꯗꯥꯈꯣꯏ ꯗꯤꯖꯦꯁꯟ ꯇꯧꯗꯣ ꯌꯥꯝ ꯂꯥꯏꯌꯦꯅꯦ ꯁꯤ
ꯍꯦꯍꯦ
ꯑꯩꯈꯣꯏꯒꯤꯗꯤ ꯂꯣꯀꯦꯜꯒꯤꯗꯤ ꯌꯥꯎꯗꯦꯕ ꯑꯣꯏ ꯂꯣꯀꯦꯜꯒꯤꯗꯤ ꯌꯥꯎꯗꯦꯕꯀꯣ ꯄꯨꯔꯥ ꯁꯨꯄꯔ ꯐꯥꯏꯟꯅꯦꯕ ꯑꯩꯈꯣꯏꯗꯤ
ꯎꯝ
ꯈꯔ ꯇꯨꯝꯂꯒꯥ ꯌꯥꯔꯗꯤ ꯌꯦꯡꯗꯤ ꯌꯦꯡꯅꯤ ꯀꯃꯥꯏ ꯇꯧꯅꯤ ꯈꯥꯡꯗꯦ ꯉꯁꯤꯗꯣ ꯀꯅꯥꯒꯥ ꯀꯅꯥ ꯁꯥꯟꯅꯗꯧꯕꯅꯣ ꯈꯪꯔ꯭ꯕꯣ
ꯁ꯭ꯄꯦꯟꯒ ꯕꯦꯜꯖꯤꯌꯝ
ꯑꯁ ꯑꯗꯨꯗꯤ ꯐꯖꯗꯤ ꯐꯖꯒꯗꯧꯕꯅꯤꯅꯦ ꯅꯠꯇ꯭ꯔꯣ
ꯎꯝ ꯑꯗꯨꯒꯤ ꯑꯩ ꯉꯥꯏꯔꯤꯅꯤ
ꯅꯪꯒꯤ ꯁꯄꯣꯠꯇꯔ ꯌꯥꯎꯕ꯭ꯔ ꯑꯗꯨꯗ
ꯑꯩꯒꯤ ꯁꯞꯄꯣꯔꯠꯇꯤ ꯑꯥꯔꯖꯦꯟꯇꯤꯅꯥꯅꯦ ꯑꯗꯨ ꯑꯣꯏꯔꯁꯨ ꯑꯗꯨ ꯕꯦꯜꯖꯤꯌꯝꯗꯨ ꯁꯥꯟꯅꯕ ꯌꯦꯡꯅꯤꯡꯉꯦꯕ
ꯑꯣ ꯑꯣ ꯉꯁꯤꯒꯤ ꯃꯦꯠꯁꯤꯗꯤ ꯕꯦꯜꯖꯤꯌꯝꯅꯤꯕ ꯅꯪꯒꯤ ꯁꯞꯄꯣꯇꯔꯁꯦ
ꯑ ꯕꯦꯜꯖꯤꯌꯝ
ꯑꯣ ꯃꯣꯏꯁꯦ ꯐꯖꯅ ꯁꯥꯟꯅꯕ꯭ꯔꯥ ꯀꯃꯥꯏꯅ ꯇꯧꯒꯦ
ꯑꯗꯨꯝ ꯁꯥꯟꯅꯥ ꯑꯗꯨꯝ ꯁꯥꯟꯅꯕꯅꯤꯗ
ꯃꯩ ꯆꯠꯇꯣꯏꯅꯦ ꯉꯁꯤ ꯁꯥꯟꯅꯕꯁꯤ
ꯃꯗꯨ ꯉꯁꯤꯁꯦ